ꯇꯥꯕ꯭ꯔꯣ ꯎ ꯀꯩꯗꯧꯔꯤꯒꯦ
ꯍꯧꯖꯤꯛꯅ ꯇꯨꯝꯕ ꯍꯧꯒꯠꯄꯗ ꯉꯥꯏꯔꯤꯗ ꯀꯩꯅꯣ ꯀꯣꯜ ꯀꯨꯋꯏꯅ ꯄꯥꯏꯈꯠꯇ꯭ꯔꯤꯁꯤ ꯍꯜꯂꯣ ꯍꯜꯂꯣ ꯇꯥꯔꯕ꯭ꯔꯣ ꯇꯥꯕ꯭ꯔꯣ ꯍꯜꯂꯣ
ꯎꯝ
ꯍꯜꯂꯧ
ꯍꯂꯣ
ꯇꯥꯗꯕ꯭ꯔꯣ
ꯇꯑꯦ ꯑꯣ ꯅꯦꯠꯋꯥꯛꯇꯣ
ꯑꯥ
ꯈ꯭ꯔ ꯐꯠꯇꯕꯒꯤ
ꯑꯣ ꯑꯣ ꯀꯩꯗꯧꯔꯒ ꯂꯩꯒꯦ ꯅꯪꯗꯤ
ꯐꯤꯗꯣ
ꯎꯝ
ꯑꯗꯣ
ꯎꯝ
ꯀꯩꯅꯣ ꯀꯩ ꯍꯥꯏꯁꯦꯔꯥ ꯈꯪꯗꯦꯗ
ꯐꯤꯗꯣ ꯀꯪꯍꯟꯕꯗꯣ ꯂꯧꯔꯒ ꯂꯥꯛꯄꯔꯁ
ꯅꯠꯇꯦ
ꯀꯤꯗꯧꯔꯤꯒꯦ ꯅꯪ
ꯑꯗꯨꯝ ꯐ꯭ꯔꯤꯗ ꯐꯝꯃꯒ ꯂꯩꯌꯦꯗ
ꯑꯣ
ꯉꯔꯥꯡ ꯕꯣꯜ ꯌꯦꯡꯕꯗꯒꯤ ꯄꯨꯡ ꯇꯔꯦꯠꯇ ꯇꯨꯝꯃꯦ ꯑꯗꯨꯗꯣ ꯍꯧꯖꯤꯛ ꯈꯛꯇꯪ ꯍꯧꯒꯠꯄꯒꯤ ꯍꯧꯖꯤꯛ ꯈꯛꯇꯪ ꯍꯧꯒꯠꯄꯗꯣ ꯃꯣ ꯑ ꯃꯣꯔꯅꯤꯡꯔ ꯈꯜꯂꯨꯕꯅꯤ ꯌꯦꯡꯉ ꯄꯨꯡ ꯄꯨꯡ ꯃꯔꯤ ꯇꯥꯔꯝꯕ ꯋꯅꯦ
ꯌꯥꯝ ꯊꯦꯡꯅ ꯇꯨꯝꯕ꯭ꯔꯥ
ꯍꯣꯏ ꯁꯦꯚꯦꯟ ꯑꯦ ꯑꯦꯝ ꯗ ꯇꯨꯝꯕꯅꯤ ꯉꯥꯔꯥꯡ ꯅꯨꯡꯗꯥꯡ ꯇꯨꯝꯗꯕꯤꯗ ꯄꯣꯜ ꯌꯦꯡꯉꯒ ꯇꯥꯕ꯭ꯔꯣ ꯍꯜꯂꯣ ꯍꯜꯂꯣ